ꯎꯝ ꯂꯣ ꯍꯜꯂꯣ
ꯇꯥꯏꯀꯣ ꯍꯣꯏ ꯑꯣ ꯇꯥꯗꯕ꯭ꯔꯅ ꯇꯨꯝꯗ꯭ꯔꯤꯕ꯭ꯔꯣ
ꯇꯥꯏꯌꯦ ꯍꯣꯏ ꯇꯨꯝꯗ꯭ꯔꯤꯌꯦ
ꯑꯣ ꯆꯥꯛꯇꯤ ꯇꯥꯔ ꯆꯥꯔꯝꯃꯅꯤꯀꯣ
ꯍꯣꯏ ꯆꯥꯈ꯭ꯔꯦ ꯅꯪꯗꯤ
ꯑꯩꯁꯨ ꯑꯩ ꯉꯁꯤ ꯆꯥꯛ ꯆꯥꯕꯗꯣ ꯍꯧꯖꯤꯛꯇ ꯉꯥꯏꯔꯤ ꯑꯩꯈꯣꯏꯁꯦ ꯃꯤ ꯌꯥꯝ ꯂꯥꯛꯄꯒꯤꯀꯣ ꯍꯦꯛ ꯆꯥꯛ ꯆꯥꯕ ꯂꯣꯏꯔꯒ ꯑꯩꯗꯤ ꯇꯨꯝꯒꯦꯅ ꯇꯧꯔꯤ‌꯫ ‌ꯍꯦꯁꯁꯨ
ꯀꯔꯤ ꯀꯔꯤ ꯀꯔꯤ ꯃꯊꯦꯜ ꯆꯥꯕꯤꯔꯒꯦ꯫
ꯉꯁꯤ ꯑ ꯄꯣꯛ ꯄꯣꯛ ꯑꯃ ꯑꯗꯨꯒ ꯗꯥꯜ ꯑꯃ ꯏꯟꯁꯥꯡ ꯑꯍꯨꯝ ꯊꯣꯡꯕꯤ꯫ ꯑꯃꯅꯗꯤ ꯏꯔꯣꯝꯕꯒꯤ ꯇꯥꯏꯞ꯫ ꯇꯀꯣ ꯁꯣꯏꯕꯨꯝꯗꯣ ꯑꯗꯨ ꯍꯥꯞꯔꯒ꯫
ꯌꯥꯝ ꯍꯥꯎꯋꯦꯅꯦ ꯑꯗꯨꯗꯤ ꯅꯣꯏꯒꯤꯗꯤ꯫
ꯍꯣꯏ ꯊꯦꯡꯅ ꯆꯥꯔꯁꯨ ꯍꯥꯎꯗꯤ ꯍꯧꯕꯀꯣ ꯑꯗꯨ ꯐꯖꯅ ꯆꯥꯔꯒ ꯇꯨꯝꯅꯤꯡꯗ꯭ꯔꯦꯅꯦ꯫
ꯎꯝ꯫
ꯇꯨꯝꯅꯤꯡꯗ꯭ꯔꯁꯨ ꯋꯥ ꯃꯟꯕꯒꯤ ꯄꯣꯊꯥꯔꯒ ꯂꯩ꯫
ꯑꯣ꯫
ꯑꯩꯈꯣꯏ ꯃꯤ ꯑꯩꯈꯣꯏ ꯔꯤꯂꯦꯇꯤꯞꯁꯤꯡꯁꯦ ꯂꯥꯛꯄꯒꯤꯀꯣ꯫ ꯀꯔꯤ ꯀꯔꯤ ꯅꯣ ꯑꯉꯥꯡ ꯄ꯭ꯔꯣꯒ꯭ꯔꯥꯝꯒꯨꯝꯕ ꯂꯩꯇꯦ꯫
ꯑꯣ ꯑꯗꯨꯝ ꯀꯣꯏꯔꯛꯄ꯫
ꯍꯣꯏ ꯀꯣꯏꯔꯛꯄ ꯃꯣꯏꯒꯤ ꯍꯣꯂꯤꯗꯦ ꯂꯣꯏꯗ꯭ꯔꯤꯉꯩꯗ ꯀꯣꯏꯔꯛꯄ ꯃꯥꯜꯂꯤ꯫
ꯎꯝ꯫
ꯀꯣꯏꯔꯛꯂꯒ ꯍꯧꯖꯤꯛꯇ ꯆꯠꯈ꯭ꯔꯦ ꯃꯣꯏꯁꯨ꯫
ꯅꯪꯅꯗꯤ ꯊꯕꯛ ꯏꯪꯈꯥꯡ ꯂꯣꯏ ꯂꯣꯏꯁꯤꯟꯕ꯭ꯔꯣ ꯅꯊꯪꯟꯗ꯫
ꯑꯥꯍ ꯑ ꯃꯤ ꯃꯤ ꯂꯩꯌꯦꯗ ꯑꯩꯅꯗꯤ ꯊꯕꯛꯇꯤ ꯌꯥꯝ ꯇꯧꯗꯦ꯫ ꯑꯩꯈꯣꯏ ꯃꯤ ꯑꯃ ꯂꯩ꯫ ꯕ ꯑꯗꯨ ꯅꯨꯄꯤꯅ ꯐꯖꯅ ꯇꯧꯕꯤ꯫
ꯎꯝ꯫
ꯑꯗꯨ ꯑꯣꯏꯁꯨ ꯒꯦꯁ ꯂꯛꯄꯁꯦ ꯑꯩꯈꯣꯏ ꯔꯦꯂꯦꯇꯤꯞꯁ ꯑꯣꯏꯔꯁꯨ ꯀꯔꯤꯅꯣ ꯊꯕꯛꯇꯤ ꯌꯥꯝꯃꯤꯅ꯫ ꯑꯉꯥꯡ ꯂꯧꯕꯁꯨ꯫
ꯎꯝ꯫
ꯅꯪꯗꯤ ꯀꯔꯤ ꯏꯟꯁꯥꯡ ꯆꯒꯦ꯫
ꯑꯩꯈꯣꯏꯗꯤ ꯍꯣꯁꯇꯦꯜꯗ ꯂꯩꯕꯅꯤꯅ ꯌꯦꯔꯨꯝ ꯆꯥꯏ ꯉꯁꯤꯗꯤ꯫
ꯑꯣ ꯍꯣꯁꯇꯦꯜꯗ ꯂꯩꯕ꯭ꯔꯣ꯫
ꯎꯝ꯫
ꯀꯔꯤ ꯍꯣꯁ ꯑ ꯅꯪꯗꯤ ꯒꯔꯦꯖꯨꯑꯦꯁꯟ ꯒꯨꯝꯕ ꯀꯕꯔꯥ ꯅꯠꯇꯔꯒꯥ
ꯍꯣꯏ ꯑꯗꯨꯒꯨꯝꯕꯅꯤ꯫
ꯑꯣ꯫
ꯔꯦꯟꯇ ꯂꯩꯕꯗꯣ ꯊꯕꯛ ꯌꯥꯝꯕ ꯑꯗꯨꯒꯤ ꯍꯣꯁꯇꯦꯜꯗ ꯑꯣꯏꯅ
ꯍꯣꯏ ꯍꯣꯏ꯫ ꯍꯥꯏꯅꯦ꯫
ꯎꯝ꯫
ꯀꯃꯥꯏ ꯑ ꯀꯩꯗꯧꯉꯩ ꯂꯣꯏꯒꯦꯔ ꯅꯪ ꯒꯔꯦꯖꯨꯋꯦꯁꯟ꯫
ꯎꯝ ꯅꯦꯛꯁ ꯏꯌꯥꯔꯒꯨꯝꯕ꯫
ꯑꯣ ꯑꯣ ꯀꯨꯏꯗꯕꯅꯤꯅ ꯃꯇꯝꯁꯦ ꯄꯪꯆꯠ ꯆꯠꯄꯅꯦ ꯍꯧꯖꯤꯛ ꯀꯅꯤ ꯂꯣꯏꯔꯅꯤꯗ ꯅꯪ ꯈꯪꯗ꯭ꯔꯤꯉꯩꯗ
ꯑꯗꯨꯅꯦ
ꯎꯝ ꯑꯗꯨꯗꯤ ꯍꯧꯖꯤꯛꯁꯦ ꯊꯥꯔꯠ ꯏꯌꯥꯔ ꯁꯨꯔꯝꯒꯅꯤꯀꯣ
ꯍꯣꯏ ꯊꯥꯔꯠ ꯏꯌꯥꯔ
ꯑꯣ ꯑꯣ ꯍꯣꯢ ꯉꯁꯤ ꯑꯩꯅ ꯀꯣꯜ ꯇꯧꯔꯤꯁꯦ ꯑꯗꯨꯒꯨꯝꯕ ꯉꯥꯛꯇꯅꯤꯅꯦ ꯅꯣꯏꯒꯨꯝꯕ ꯉꯥꯛ ꯅꯤꯅꯦ ꯒ꯭ꯔꯦꯖꯨꯑꯦꯁꯟ ꯇꯝꯕ ꯀꯣ
ꯑꯥ
ꯅꯠꯇ꯭ꯔꯒ ꯀ꯭ꯂꯥꯁ ꯇꯨꯋꯦꯜ ꯒꯨꯝꯕ ꯍꯦꯛ ꯂꯣꯏꯔꯒ ꯀꯔꯤꯅꯣ ꯒ꯭ꯔꯦꯖꯨꯑꯦꯁꯟ ꯀꯥꯒꯦ ꯇꯧꯕ ꯑꯗꯨꯒꯨꯝꯕ ꯉꯥꯛꯇꯅꯤꯅꯦ ꯉꯁꯤ ꯑꯩꯅ ꯐꯣꯡꯗꯣꯛꯄꯁꯦ
ꯑꯣ ꯁꯣꯝꯗꯤ ꯀꯔꯤ ꯀꯔꯤ
ꯑꯥ ꯑꯩꯗꯤꯀꯣ ꯑꯩꯗꯤ ꯑꯍꯥꯟ ꯑꯣꯏꯈ꯭ꯔꯦꯗ ꯅꯣꯏꯗꯤ ꯒꯤ ꯌꯥꯝ ꯑꯍꯟ ꯑꯣꯏꯈ꯭ꯔꯦ ꯒ꯭ꯔꯦꯖꯨꯑꯦꯁꯟꯁꯨ ꯃꯥꯁꯇꯔꯁꯨ ꯂꯣꯏꯈ꯭ꯔꯦ ꯊꯕꯛꯁꯨ ꯑꯗꯨꯝ ꯇꯧꯔꯒ ꯍꯧꯖꯤꯛꯇꯤ ꯀꯔꯤꯅꯣ ꯌꯨꯝꯗ ꯂꯩꯗ
ꯎꯝ ꯅꯨꯡꯉꯥꯢꯅꯦ
ꯅꯨꯡꯉꯥꯏꯇꯕꯅꯦ ꯆꯍꯤ ꯀꯥꯕꯗ ꯀꯅꯥ ꯅꯨꯡꯉꯥꯏꯕ ꯂꯩꯒꯦ ꯃꯤ ꯃꯌꯥꯝꯅ ꯑꯉꯥꯡ ꯑꯣꯏꯅ ꯑꯗꯨꯝ ꯂꯩꯅꯤꯡꯕꯅꯤ
ꯑꯗꯨꯅꯤ ꯎꯝ
ꯆꯍꯤꯗꯤ ꯀꯌꯥ ꯁꯨꯔꯒꯦ ꯅꯪꯁꯦ
ꯑꯩ ꯇ꯭ꯋꯦꯟꯇꯤ ꯊ꯭ꯔꯤ
ꯑꯣ ꯑꯣ ꯑꯥ ꯑꯠꯆꯥ ꯑꯠꯆꯥ ꯐꯩꯅꯦ ꯐꯩꯅꯦ
ꯎꯝ ꯅꯪꯗꯤ
ꯑꯩꯗꯤ ꯑꯥ ꯖꯨꯂꯥꯏ ꯂꯥꯛꯈ꯭ꯔꯦꯀꯣ ꯖꯨꯂꯥꯏ ꯑꯗꯨ ꯑꯩꯒꯤ ꯕꯥꯔꯗꯦ ꯂꯥꯛꯄ ꯀꯥꯟꯗ ꯊꯥꯔꯇꯤ ꯋꯥꯟ ꯁꯨꯔꯅꯤ
ꯑꯣ ꯑꯣ ꯑꯣ ꯌꯥꯝ ꯑꯍꯥꯟꯅꯤꯅꯦ ꯑꯗꯨꯗꯤ ꯑꯣ
ꯂꯨꯍꯣꯡꯁꯨ ꯂꯨꯍꯣꯡꯈ꯭ꯔꯦ ꯑꯩꯗꯤ
ꯑꯣ ꯑꯣ ꯂꯨꯍꯣꯡꯈ꯭ꯔꯦ ꯑꯥ
ꯂꯨꯍꯣꯡꯂꯒ ꯂꯩꯔꯦ ꯌꯨꯝꯗ
ꯎꯝ ꯑꯥ ꯎꯝ ꯑꯗꯨꯃꯥꯢ ꯍꯥꯏꯁꯤꯔꯥ ꯑꯥ ꯅꯪꯒꯤ ꯅꯆꯥꯥꯗꯤ ꯀꯌꯥꯒꯨꯝꯕ ꯂꯩꯈ꯭ꯔꯦ
ꯑꯣ ꯑꯩꯒꯤ ꯏꯆꯥꯗꯤ ꯂꯩꯇ꯭ꯔꯤꯌꯦ ꯑꯩ ꯎꯝ ꯍꯦꯛ ꯂꯨꯍꯣꯡꯕꯗꯨ ꯀꯨꯏ ꯍꯥ ꯀꯨꯏꯗ꯭ꯔꯤꯌꯦꯗ ꯆꯍꯤ ꯑꯃꯁꯨ ꯁꯨꯗ꯭ꯔꯤ ꯑꯩꯈꯣꯏꯅ ꯂꯨꯍꯣꯡꯕꯁꯦ ꯂꯥꯁ ꯏꯌꯥꯔꯗꯀꯣ
ꯎꯝ
ꯑꯗꯨ ꯏꯆꯥ ꯂꯩꯇ꯭ꯔꯤ
ꯑ
ꯑꯩꯅ ꯑꯗꯨꯝ ꯒ꯭ꯔꯦꯖꯨꯋꯦꯁꯟ ꯒꯨꯝꯕ ꯃꯁꯇꯔ ꯒꯨꯝꯕ ꯂꯣꯏꯅꯃꯛ ꯗꯦꯂꯤꯗ ꯇꯧꯋꯦ ꯇꯧꯔꯒ ꯑꯃꯨꯛꯀ ꯊꯕꯛ ꯇꯧꯕ ꯊꯕꯛ ꯑ ꯐꯥꯏꯅꯦꯟꯁꯀꯤ ꯗꯤꯄꯥꯔꯠꯃꯦꯟꯗ ꯀꯣ
ꯎꯝ
ꯊꯕꯛ ꯇꯧ ꯇꯧꯔꯒ ꯆꯍꯤ ꯃꯉꯥꯁꯨ ꯊꯕꯛ ꯑ ꯁꯨꯈ꯭ꯔꯦ ꯑꯗꯨꯒ ꯂꯨꯍꯣꯡꯒꯦ ꯇꯧꯕ ꯃꯇꯝꯗ ꯊꯥ ꯑꯍꯨꯝꯒꯨꯝꯕ ꯂꯩꯔꯤꯉꯩꯗ ꯇꯣꯛꯈ꯭ꯔꯕ ꯊꯕꯛꯇꯣ ꯍꯥꯏꯕꯤꯗꯤ ꯑꯩꯒꯤ ꯀꯩꯅꯣ ꯑꯩꯒꯤ ꯍꯁꯕꯦꯟꯁꯦ ꯗꯦꯂꯤꯗ ꯂꯩꯇꯕꯀꯣ ꯃꯥꯒꯤ ꯊꯕꯛꯁꯦ ꯇꯣꯉꯥꯟꯕ ꯑꯗꯨꯒꯤ
ꯑꯗꯨꯑꯣꯏꯔꯁꯨ ꯅꯪꯗꯤ ꯊꯕꯛ ꯌꯥꯝ ꯀꯜꯂꯦꯅꯦ
ꯑꯁꯤꯗ ꯀꯩꯅꯣ ꯋꯥꯔꯤꯁꯤ ꯋꯥꯔꯤ ꯁꯥꯔꯒ ꯂꯩꯕꯅꯤꯅꯦ ꯁꯤꯗ
ꯑꯣ ꯅꯠꯇꯦꯗ ꯍꯧꯖꯤꯛꯀꯤ ꯅꯪꯅ ꯐꯥꯏꯅꯦꯟꯁꯀꯨꯝꯕ ꯍꯥꯏꯕꯗꯣ ꯍꯥꯏꯕꯅꯤꯗ ꯊꯕꯛ ꯊꯤꯕ ꯈꯣꯠꯄ ꯌꯥꯝ ꯐꯩꯌꯦꯕ
ꯑ ꯍꯣꯏ ꯍꯣꯏ ꯐꯥꯏꯅꯦꯟꯁꯀꯤꯗ ꯆꯍꯤ ꯃꯉꯥ ꯁꯨꯈ꯭ꯔꯕꯅꯦ
ꯑ
ꯑꯦꯆ ꯑꯥ꯭ꯔ ꯒꯤꯗꯨꯁꯨ ꯈꯔ ꯇꯧꯕꯤꯌꯦ ꯅꯪ ꯋꯤꯄ꯭ꯔꯣꯒꯨꯝꯕꯁꯦ ꯈꯪꯕ꯭ꯔꯥ ꯋꯤꯄ꯭ꯔꯣ ꯀꯝꯄꯅꯤꯒꯨꯝꯕ
ꯎꯝ ꯇꯥꯗ꯭ꯔꯤꯌꯦ
ꯑ ꯑꯗꯨꯗꯁꯨ ꯑꯩꯆꯔ ꯑꯣꯏꯅ ꯆꯍꯤ ꯑꯅꯤ ꯁꯨꯕꯀꯣ ꯊꯕꯛꯁꯦ ꯄꯪꯇꯧ ꯇꯧꯈ꯭ꯔꯦꯗ ꯑꯩꯁꯦ ꯍꯦꯛ ꯃꯥꯁꯇꯔ ꯂꯣꯏꯔꯒꯀꯣ
ꯑꯣ ꯑꯗꯨ ꯑꯣꯏꯔꯗꯤ ꯑꯦꯛꯁꯄꯤꯔꯦꯟꯁ ꯑꯌꯥꯝꯕ ꯂꯩꯈ꯭ꯔꯦ ꯅꯪꯗꯤ
ꯑꯦꯛꯁꯄ꯭ꯔꯦꯟꯁ ꯌꯥꯝ ꯂꯩꯈ꯭ꯔꯦ ꯍꯣꯏ
ꯑꯣ
ꯑꯗꯨꯒ ꯑꯁ ꯅꯨꯄꯤꯒꯤ ꯄꯨꯟꯁꯤꯁꯦ ꯑ ꯑꯁꯤꯅꯦ ꯑꯩꯈꯣꯏꯅ ꯍꯦꯛ ꯂꯨꯍꯣꯡꯔꯗꯤ ꯑꯦꯛꯁ꯭ꯄꯔꯦꯟꯁ ꯂꯩꯔꯁꯨ ꯂꯩꯇ꯭ꯔꯁꯨꯀꯣ ꯑꯗꯨꯝ ꯈꯣꯏꯒꯤ ꯀꯩꯅꯣ ꯍꯁꯕꯦꯟꯒꯤ ꯍꯩ ꯃꯣꯏꯅ ꯆꯠꯄ ꯃꯐꯝꯗꯣ ꯑꯩꯈꯣꯏꯗꯤ ꯗꯨꯝ ꯆꯠꯂꯦꯗꯅ
ꯍꯣꯏ
ꯑꯗꯨꯒꯤꯅꯦ ꯎꯝ ꯊꯕꯛꯁꯨ ꯇꯧꯅꯤꯡꯔꯁꯨ ꯇꯧꯕ ꯌꯥꯗꯕ ꯃꯇꯝ ꯂꯩꯕ
ꯎꯝ
ꯂꯣꯏꯅꯃꯛꯁꯤ
ꯑ ꯁꯤ ꯅꯪꯒꯤ ꯗꯨꯝ ꯇꯥꯏꯝ ꯇꯥꯏꯝ ꯄꯥꯁꯀꯤꯔꯥ
ꯑ ꯀ꯭ꯔꯤ ꯍꯥꯏꯕ꯭ꯔꯥ
ꯑꯁꯤ ꯑꯁꯤ ꯍꯧꯖꯤꯛ ꯇꯧꯕꯁꯦ ꯗꯨꯝ ꯇꯥꯏꯝ ꯄꯥꯁꯀꯤꯔ ꯍꯥꯏꯕ
ꯍꯣꯏ ꯅꯪꯒꯤꯁꯨ ꯇꯥꯏꯝ ꯄꯥꯁꯀꯤ ꯑꯣꯏꯔꯝꯒꯅꯤꯅ ꯍ ꯍ ꯍ ꯍꯍꯦ ꯑꯩꯁꯨ ꯑ ꯑꯩꯒꯤ ꯏꯃꯥꯟꯅꯕꯤ ꯑꯃꯥꯅꯀꯣ ꯅꯪꯁꯨ ꯐ꯭ꯔꯤꯗ ꯂꯩꯌꯦ ꯍꯥꯏꯔꯗꯤ ꯑꯁꯤ ꯇꯧꯈ꯭ꯔꯣ ꯍꯥꯏꯔꯒ ꯋꯥꯔꯤ ꯁꯥꯟꯅꯁꯦ ꯍꯥꯏꯔꯒ ꯀꯣ ꯃꯥꯅ ꯔꯦꯐ ꯑ ꯑꯗꯨꯝ ꯀꯔꯤꯅꯣ
ꯑꯁꯤ ꯅ꯭ꯌꯨꯁꯁꯦ ꯍꯥꯏꯔꯛꯄ ꯑꯁꯤꯒꯤ ꯑꯣꯄꯣꯔꯆꯨꯅꯤꯇꯤꯁꯦ ꯍꯥꯏꯔꯛꯄ ꯑꯗꯨꯒꯤ ꯑꯩꯅ ꯑꯁ ꯌꯥꯝ ꯐꯥꯏꯅꯦ ꯑꯗꯨꯗꯤ ꯋꯥꯔꯤ ꯁꯥꯟꯅꯁꯦ ꯏꯕꯥꯟꯅꯤ ꯍꯥꯏꯔꯒ ꯀꯣ
ꯎꯝ
ꯋꯥꯔꯤ ꯁꯥꯟꯅꯕ ꯌꯥꯝ ꯐꯥꯏꯗ ꯁꯤꯁꯨ
ꯍꯣꯏ ꯌꯥꯝ ꯐꯩꯌꯦ ꯐ꯭ꯔꯤꯗ ꯂꯩꯗꯧ ꯁꯔꯨꯛꯇ
ꯎꯝ ꯀꯨꯏꯈ꯭ꯔꯕ꯭ꯔꯥ ꯅꯪ ꯁꯤ ꯄꯥꯏꯕ
ꯀꯨꯏꯗ꯭ꯔꯤꯗ ꯑꯩꯁꯨ ꯏꯃꯥꯟꯅꯕꯤ ꯑꯃꯅ ꯍꯥꯏꯔꯛꯄ ꯑꯗꯨꯒꯤ ꯑꯗꯨꯝ
ꯑꯥꯎ ꯑꯩꯁꯨ ꯍꯦꯛ ꯈꯪꯔꯒꯀꯣ ꯅꯨꯡꯉꯥꯏꯕ ꯄꯥꯎ ꯗꯨ ꯐꯪꯕ ꯀꯥꯟꯗ ꯑꯩꯒꯤ ꯐꯦꯃꯤꯂꯤꯒ ꯑꯩꯒꯤ ꯏꯃꯥꯟꯅꯕꯤꯈꯣꯏ ꯏꯃꯥꯟꯅꯕ ꯑꯩꯈꯣꯏꯕꯨ ꯔꯦꯐꯔ ꯇꯧꯔꯒ ꯅꯣꯏꯁꯨ ꯖꯣꯏꯟ ꯇꯧꯋꯣꯅꯦ ꯇꯧꯋꯦꯅꯦ ꯍꯥꯏꯔꯒ ꯋꯥꯔꯤꯁꯦ ꯐꯖꯅ ꯁꯥꯟꯅꯕ ꯍꯧꯔꯦ ꯃꯥꯇꯝꯁꯨ ꯂꯩꯇ꯭ꯔꯤ ꯋꯥꯔꯤ ꯁꯥꯟꯅꯕꯒꯤ ꯑꯁ ꯑ ꯉꯁꯤꯗꯤ ꯑꯩ ꯑꯁ ꯐ꯭ꯂꯣꯞ ꯆꯠꯈ꯭ꯔꯕꯅꯤ ꯀꯣ ꯒ꯭ꯔꯨꯞꯇ ꯆꯪꯒꯅꯤ ꯀꯣꯜ ꯇꯧꯁꯦ ꯍꯥꯏꯔꯒ ꯑꯩꯅ ꯌꯥꯗꯅ ꯃꯤ ꯂꯩꯕꯒꯤꯀꯣ ꯅꯨꯡꯁꯤꯁꯨ ꯅꯨꯡꯁꯤꯈ꯭ꯔꯕꯅꯦ ꯅꯨꯄꯥ ꯑꯃꯔꯥ ꯀꯣꯜ ꯇꯧꯔꯒ ꯇꯧꯔꯛꯀꯦꯀꯣ ꯍꯥꯏꯌꯦ ꯍꯥꯏꯌꯦ ꯑꯗꯨꯒ ꯑꯩꯅ ꯌꯥꯗ꯭ꯔꯦ ꯍꯧꯖꯤꯛꯇꯤ ꯃꯤ ꯂꯥꯛꯈ꯭ꯔꯦ ꯍꯥꯏꯔꯒ ꯇꯣꯛꯈ꯭ꯔꯕ ꯋꯥꯔꯤ ꯌꯥꯝ ꯁꯥꯟꯅꯗꯦ ꯉꯁꯤꯗꯤ
ꯑꯣ
ꯅꯪꯅ ꯃꯔꯤꯔꯥ ꯑꯃꯗꯤ ꯁꯨꯏ
ꯎꯝ
ꯍꯦꯛ ꯁꯥꯟꯅꯕ ꯋꯥꯔꯤ ꯁꯥꯕ ꯍꯧꯕꯒꯤ ꯍꯧ ꯑ ꯍꯧ ꯕꯒꯤꯀꯣ ꯀꯩꯅꯣ ꯁꯟꯅ ꯋꯥꯔꯤ ꯁꯥꯗ꯭ꯔꯗꯤ ꯇꯨꯝꯒꯦ ꯍꯥꯏꯔꯁꯨ ꯑꯁ ꯉꯁꯤ ꯁꯟꯅ ꯋꯥꯔꯤ ꯁꯥꯗ꯭ꯔꯤꯌꯦ ꯑꯗꯨꯒꯨꯝꯕ
ꯎꯝ ꯎꯝ ꯎꯝ ꯍꯣꯏ ꯂꯥꯛꯄꯅꯦ
ꯎꯝ ꯍꯞꯇꯥꯃꯥ ꯒꯨꯝꯗꯤ ꯁꯨꯈ꯭ꯔꯕ꯭ꯔꯥ ꯅꯪꯒꯤ
ꯁꯨꯗ꯭ꯔꯤꯌꯦ ꯑꯩ ꯀꯨꯏꯗ꯭ꯔꯤ ꯍꯧꯕ
ꯑꯣ ꯑꯣ ꯀꯥꯏꯗꯦ ꯑꯩꯈꯣꯏ ꯀꯨꯏꯗꯤ ꯀꯨꯏ ꯍꯥꯞꯇꯥ ꯑꯃꯥ ꯁꯨꯔꯦ
ꯑꯣ
ꯉꯁꯤ ꯐ꯭ꯔꯥꯏꯗꯦꯀꯣ ꯑꯥ ꯍꯞꯇꯥ ꯑꯃ ꯍꯣꯏ ꯐꯖꯅ ꯁꯨꯈ꯭ꯔꯦ ꯑꯩꯅ ꯍꯧꯕꯁꯦ ꯂꯥꯁ ꯊꯥꯔ ꯗꯦꯗ ꯍꯧꯕꯅꯦꯕ
ꯎꯝ
ꯑꯩꯅ ꯑꯁꯤ ꯄꯥꯏꯕꯁꯦꯀꯣ
ꯑꯣ
ꯗꯨ ꯑꯩꯒꯤꯗꯤ ꯀꯩꯅꯣ ꯂꯣꯏꯈ꯭ꯔꯦ ꯀꯣꯖꯗꯣ ꯑꯣ ꯇꯥꯀ꯭ꯁ ꯂꯣꯏꯈ꯭ꯔꯕꯒꯤ ꯑꯣ ꯅꯪꯒꯤꯗꯤ ꯇꯥꯀ꯭ꯁ ꯌꯥꯝ ꯂꯩꯔꯝꯕ꯭ꯔꯥ
ꯍꯣꯏ ꯌꯥꯝ ꯂꯩꯔꯤꯌꯦ ꯑꯗꯨ ꯂꯣꯏꯅꯉꯥꯏ ꯇꯧꯕ ꯑꯩꯁꯨ
ꯎꯝ ꯎꯝ
ꯑꯗꯨ ꯂꯣꯏꯔꯗꯤ ꯋꯥꯏꯁꯨ ꯈꯔ ꯁꯪꯕ
ꯋꯣꯏ ꯑꯩꯒꯤꯗꯤ ꯂꯣꯏꯕ ꯀꯨꯏꯈ꯭ꯔꯕꯅꯤ
ꯑꯣ
ꯇꯥꯛꯁꯨ ꯌꯥꯝ ꯆꯠꯈ꯭ꯔꯕ ꯋꯥꯔꯤ ꯁꯥꯁꯨ ꯁꯥꯗ꯭ꯔꯤꯉꯩꯗꯀꯣ
ꯑꯣ
ꯑꯩꯅ ꯐꯥꯔ꯭ꯁ ꯑꯍꯥꯟꯅ ꯏꯟꯁꯇꯣꯜ ꯇꯧꯕ ꯀꯥꯟꯗ
ꯎꯝ
ꯗꯨꯝ ꯇꯥꯛꯁꯦ ꯆꯠꯂꯦ ꯋꯥꯔꯤꯁꯨ ꯐꯖꯅ ꯆꯠ ꯆ ꯑ ꯁꯥꯗꯕꯗ ꯑꯗꯨꯒꯤ ꯑꯩꯁꯤ ꯇꯥꯛꯁꯦ ꯊꯨꯅ ꯂꯣꯏꯕꯅꯤ ꯄꯨꯡ ꯀ꯭ꯋꯥꯗꯥ ꯇꯨꯝꯤꯔꯥ ꯅꯪꯗꯤ ꯄꯨꯡ ꯀ꯭ꯌꯥꯗꯥ ꯇꯨꯝꯕ꯭ꯔꯣ
ꯑꯁ ꯑꯩꯈꯣꯏꯗꯤ ꯑꯗꯨꯝ ꯊꯦꯡꯅ ꯇꯨꯝꯃꯦꯗ ꯄꯨꯡ ꯑꯃ ꯑꯅꯤ ꯋꯥꯏꯗ
ꯑꯣ ꯑꯃ ꯑꯅꯤ ꯑꯁ ꯌꯥꯝ ꯊꯦꯡꯉꯦꯀꯣ
ꯎꯝ ꯇꯨꯝꯕꯁꯨ ꯌꯥꯗꯕꯒꯤ ꯁꯥꯁꯨ ꯁꯥꯕꯅꯦꯅꯀꯣ
ꯑ ꯁ꯭ꯅꯤ ꯁꯥꯏ ꯍꯣꯏ ꯍꯧꯖꯤꯛꯀꯥꯟ ꯌꯥꯝ ꯁꯥꯈ꯭ꯔꯦ ꯁꯤꯗ